ꯍꯜꯂꯣ ꯎꯝ ꯍꯜꯂꯣ ꯑꯧ ꯇꯥꯏ
ꯎꯝ ꯀꯩꯗꯧꯔꯤꯅꯣ
ꯏꯁ ꯇꯨꯝꯐꯝꯗ ꯍꯤꯞꯄꯒ ꯂꯩꯌꯦꯗ
ꯎꯝ ꯑꯩꯁꯨ ꯍꯝꯞꯄꯝꯃꯦ
ꯑꯣ
ꯆꯥꯛ ꯆꯥꯔꯦꯒꯣ ꯍꯥ ꯀꯩ ꯌꯦꯟꯁꯥꯡ ꯆꯥꯒꯦ
ꯉꯁꯤꯗꯤ ꯌꯦꯟ ꯆꯥꯏ
ꯑꯣ ꯍꯥꯎꯔꯝꯅꯤ ꯑꯗꯨꯗꯤ
ꯎꯝ ꯍꯥꯎꯑꯦ ꯑꯗꯣ ꯅꯪꯗꯤ
ꯑꯩ ꯇꯣꯔꯕꯣꯠꯀ ꯏꯔꯣꯟ ꯏꯔꯣꯟꯕ
ꯍꯣꯡꯅꯤꯅꯦ ꯍꯣꯡꯅꯤꯅꯦ ꯑꯗꯨꯁꯨ
ꯏꯁ ꯅꯪꯒꯤꯅ ꯍꯦꯟꯅ ꯍꯥꯎꯔꯅꯤꯗ
ꯎꯝ ꯏꯐꯦꯛ
ꯆꯥꯛ ꯌꯥꯝ ꯆꯥꯕ꯭ꯔꯥ
ꯆꯥꯗꯦꯗ ꯅꯨꯃꯤꯗꯥꯡꯗꯤ ꯆꯥꯛ ꯌꯥꯝ ꯆꯥꯕ ꯌꯥꯗꯦ
ꯏꯁ ꯅꯆꯤꯟ ꯅꯆꯤꯟ ꯊꯤꯅꯨꯗ ꯌꯦꯟꯁꯥꯡ ꯑꯍꯥꯎꯕ ꯆꯥꯔꯗꯤ ꯆꯥꯛ ꯌꯥꯝ ꯆꯥ ꯆꯥꯛ ꯌꯥꯝ ꯆꯥꯔꯝꯅꯤꯗ
ꯎꯝ ꯃꯤꯠꯅꯦ ꯃꯤꯠ ꯅꯨꯝꯗꯥꯡꯗꯗꯤ ꯑꯗꯨꯕꯨ ꯑꯌꯨꯛꯇꯗꯤ ꯑꯌꯨꯛꯇꯗꯤ ꯌꯥꯝ ꯆꯥꯔꯁꯨ ꯀꯥꯏꯗꯦ
ꯊꯥꯖꯗꯦ ꯏꯁ ꯑꯩꯗꯤ ꯑꯍꯤꯡꯗ ꯍꯦꯟꯅ ꯇꯥꯏꯗ ꯑꯩꯗꯤ ꯅꯦꯠ ꯅꯦꯠꯋꯥꯔꯛ ꯅꯨꯡꯉꯥꯏꯇꯔꯣ
ꯐꯖꯅ ꯇꯥꯗꯦ ꯑꯀ ꯇꯥꯔꯦ ꯍꯧꯖꯤꯛꯇꯤ ꯅꯪ ꯉꯁꯥꯏ ꯀꯥꯏ ꯀꯩ ꯍꯥꯏꯕꯅꯣ ꯐꯖꯅ ꯇꯥꯍꯧꯗꯦꯕ ꯇ꯭ꯔꯦꯛꯀꯤꯡ ꯆꯠꯂꯦꯕ
ꯑꯣ ꯅꯨꯃꯤꯗꯥꯡꯗꯗꯤ ꯈꯔ ꯂꯤꯃꯤꯠ ꯇꯧꯋꯦ ꯍꯥꯏꯕ
ꯏꯁ ꯅꯩꯁꯦ ꯗꯥꯏꯇꯤꯡ ꯇꯧꯕ꯭ꯔꯣ ꯕꯗꯤ ꯕꯗꯤ ꯕꯤꯜꯗꯔꯔꯣ
ꯇꯠꯇꯦ ꯕꯗꯤ ꯕꯤꯜꯗꯔ ꯅꯠꯇꯦ ꯍꯣꯏ ꯈꯔ ꯗꯥꯏꯇꯤꯡ ꯇꯧꯕ ꯍꯥꯏꯇꯥꯔꯦ ꯈꯔ ꯏꯁꯥ ꯅꯣꯏꯕꯒꯤ
ꯀꯩꯒꯤꯅꯣ ꯌꯥꯝ ꯌꯥꯝ ꯌꯥꯝ ꯅꯣꯏꯔꯕꯅꯦ
ꯄꯥꯛꯇꯤ ꯌꯥꯝ ꯅꯣꯏ ꯗꯦꯗ ꯑꯗꯨ ꯑꯣꯏꯔꯁꯨ ꯍꯟꯗꯛꯇꯤ ꯑꯩꯗꯣ ꯀꯩꯝ ꯕꯣꯜꯒꯨꯝꯕ ꯁꯥꯟꯅꯗ꯭ꯔꯕꯅꯤꯅ ꯑꯗꯨꯒꯤ ꯏꯁꯥꯗꯣ ꯅꯣꯏꯔꯛꯄ ꯑꯗꯨꯒꯤ
ꯑꯣ ꯆꯥꯎꯥꯗ ꯀꯥꯏꯗꯦꯗ ꯆꯥꯛ ꯐꯖꯅ ꯆꯥꯗ꯭ꯔꯒ ꯅꯥꯕ ꯁꯔꯨꯛ ꯌꯥꯝ ꯆꯥꯎ
ꯅꯨꯃꯤꯗꯥꯡꯗꯗꯤ ꯌꯥꯝ ꯆꯥꯔꯗꯤ ꯋꯥꯏꯕ ꯇꯨꯝꯕꯁꯨ ꯑꯗꯨꯝ ꯅꯨꯡꯉꯥꯏꯇꯕ ꯍꯥꯏꯇꯥꯔꯦ ꯑꯗꯨꯒꯨꯝꯕ ꯇꯧꯋꯦꯕ ꯑꯗꯨꯒꯤ ꯑꯌꯨꯛꯇꯗꯤ ꯄꯦꯟꯅ ꯆꯥꯔꯁꯨ ꯊꯕꯛ ꯇꯧꯗꯣꯏꯅꯤꯅ ꯊꯨꯏꯗꯅ
ꯑꯗꯨ ꯑꯗꯨꯗꯤꯀꯣ ꯌꯦꯟꯁꯥꯡ ꯑꯍꯥꯎꯕꯗꯣ ꯑꯌꯨꯛꯇ ꯊꯣꯡꯉꯣ ꯍꯥꯏꯌꯨ
ꯍꯦ ꯍꯦ ꯀꯥꯏꯗꯤꯗ ꯍꯦꯟꯖꯥꯡ ꯍꯥꯎꯕꯁꯤ ꯁꯤꯅꯤꯅꯤ ꯌꯥꯝꯅ ꯆꯥꯔꯣꯏꯗꯕꯁꯤꯅꯤ ꯃꯣꯏꯗꯤ
ꯏꯁ
ꯌꯥꯃꯟꯗꯅ
ꯑꯗꯨ ꯑꯣꯏꯔꯖꯨ ꯅ꯭ꯌꯨꯇ꯭ꯔꯤꯟꯁ ꯌꯥꯝꯃꯦꯕ
ꯎꯝ ꯑꯗꯨꯕꯨ ꯚꯤꯇꯤꯃꯤꯟꯗꯤ ꯚꯤꯖꯤꯇꯦꯕꯜꯅ ꯌꯥꯝ ꯂꯝꯒꯅꯤꯗ
ꯌꯥꯏ ꯍꯦ ꯅꯪꯁꯨ
ꯑꯗꯨꯅꯤꯕ
ꯉꯪꯁꯤꯗꯤ ꯀꯩ ꯆꯠꯂꯦ ꯌꯨꯝꯗ ꯑꯗꯨꯝ ꯂꯩꯕ꯭ꯔꯥ
ꯑꯌꯨꯛꯇ ꯊꯕꯥꯛ ꯊꯣꯛꯑꯦ ꯑꯗꯨꯒ ꯅꯨꯡꯊꯤꯟꯗꯗꯤ ꯌꯨꯝꯗ ꯑꯗꯨꯝ ꯂꯩꯔꯦ
ꯑꯣ
ꯅꯪꯗꯤ
ꯑꯩꯗꯤ ꯌꯨꯝꯗ ꯑꯗꯨꯝ ꯂꯩꯌꯦꯗ ꯗꯥ ꯆꯠꯇꯦ ꯉꯁꯤꯗꯤ꯫
ꯑꯣ꯫
ꯆꯠꯄ ꯇꯟꯕꯒꯤ ꯑꯗꯨꯝ ꯂꯦꯞꯄꯦ꯫
ꯔꯦꯟꯗ ꯂꯩꯕ꯭ꯔꯣ ꯅꯠꯇ꯭ꯔꯒ ꯈꯨꯟꯗ ꯂꯩꯕ꯭ꯔꯥ꯫
ꯔꯦꯟꯗ꯫
ꯎꯝ꯫
ꯍꯥ ꯍꯥꯥ꯫
ꯔꯦꯟꯗ ꯔꯦꯟꯗ ꯂꯩꯔꯒ ꯀꯨꯁꯤ ꯇꯧꯅꯨ꯫
ꯇꯧꯅꯦ ꯅꯪ ꯀꯩꯗꯧꯒꯦ ꯍꯥꯏꯕꯅꯣ
ꯅꯣꯏ ꯄꯦꯔꯦꯟꯁꯇ ꯇꯥꯛꯊꯣꯛꯀꯅꯤ
ꯉꯝꯃꯗꯤ ꯅꯝꯕꫪ ꯄꯤꯔꯛꯎꯔꯣ ꯅꯝꯕꫪ ꯅꯪ ꯉꯝꯃꯗꯤ ꯍꯥꯏꯗꯣꯛ ꯑꫭꯅꯦ ꯌꯥꯏ ꯏꯁꯤꯜꯂꯨ ꯏꯁꯤꯜꯂꯣ ꯍꯥꯏꯗꯣꯛꯀꯦ
ꯎꯝ ꯑꯩꯈꯣꯏꯗꯤ ꯑꯗꯨꯒꯨꯝꯕ ꯍꯥꯏꯗꯣꯏꯗꯤ ꯅꯝꯕꯔ ꯋꯥꯟꯅꯦ
ꯏꯁ ꯑ ꯃꯤ ꯅꯪ ꯈꯪꯅꯕ ꯃꯤꯗꯤ ꯍꯥꯏ ꯈꯪꯅꯕ ꯃꯤꯕꯨꯗꯤ ꯑꯗꯨꯝ ꯍꯥꯏꯕ ꯌꯥꯏꯑꯕꯀꯣ꯫
ꯎꯝ꯫
ꯑꯩ ꯑꯩꯕꯨꯗꯤ ꯉꯝꯒꯗꯕꯒꯤ ꯇꯥꯏꯞꯇ ꯉꯝꯒꯗꯕꯁꯨ ꯅꯠꯇꯦ꯫
ꯑꯩꯅ ꯍꯥꯏꯔꯤꯁꯤꯡꯗꯨ ꯑꯣꯍꯤ ꯂꯣꯏꯗ꯭ꯔꯤ ꯂꯣꯏꯗ꯭ꯔꯤ ꯑꯩ꯫
ꯑꯗꯨꯗꯤ ꯀꯥꯔꯤꯔꯣ ꯀꯥꯔꯤꯔꯣ꯫
ꯍꯣꯏ꯫
ꯑꯧ ꯇꯥꯏ ꯁꯦꯃꯤꯁꯇ ꯀꯌꯥꯅꯣ꯫
ꯑꯩ ꯅꯧꯅ ꯑꯃꯨꯛ ꯍꯧꯔꯦ ꯗ꯭ꯔꫭꯞ ꯇꯧꯔꯒ꯫
ꯑꯣ ꯍꯟꯗꯛꯅ꯫
ꯍꯣꯏ ꯍꯟꯗꯛ ꯑꯅꯧꯕ ꯍꯧꯕꯗ ꯉꯥꯏꯔꯤ꯫
ꯏꯕꯅꯤ ꯏꯕꯅꯤ ꯃꯅꯥꯏꯍꯦ꯫
ꯑꯣ ꯑꯣ ꯐꯩ ꯐꯩ ꯅꯣꯏ ꯁꯦꯛꯁꯟ ꯍꯧꯔꯕ꯭ꯔꯅꯦ꯫
ꯉꯔꯥꯡ ꯍꯥꯎꯔꯦ ꯑꯩ꯫
ꯑꯣ ꯑꯣ ꯐꯩ ꯐꯩ ꯀꯩ ꯁꯕꯖꯦꯛ ꯂꯧꯔꯤꯕ꯫
ꯏꯪꯂꯤꯁ꯫
ꯑꯣ ꯅꯪ ꯗ꯭ꯔꯣꯑꯥꯎꯠ ꯇꯧꯕ꯭ꯔ ꯅꯪꯁꯨ꯫
ꯇꯧꯗꯦꯍꯦ ꯐꯥꯒꯤ ꯇꯧꯕꯅꯦ ꯇꯧꯗꯤ ꯇꯧꯗꯦ ꯑꯅꯤ ꯀꯥꯒꯦꯅ ꯈꯟꯕ꯫ ꯑꯃ ꯉꯥꯛꯇ ꯀꯣꯟꯅꯗ꯭ꯔꯦꯕ ꯑꯗꯒꯤ꯫ ꯅꯣꯛꯀꯅꯣꯍꯦ ꯑꯁꯦꯡꯕꯅꯦ꯫
ꯑꯃ ꯀꯥꯕꯗꯨ ꯄꯦꯟ ꯗꯦꯕ ꯑꯗꯨꯒ ꯑꯅꯤ ꯀꯥꯒꯤ꯫
ꯑꯣ ꯑꯃ ꯀꯥꯕꯗꯅꯦ ꯍꯥꯏꯒꯦꯕꯀꯣ꯫ ꯃꯥ ꯀꯥꯕꯗ ꯑꯩꯅ ꯍꯥꯟꯅ ꯀꯥꯔꯝꯕ ꯀꯣꯂꯦꯖꯇꯣ ꯑꯩ ꯑꯩꯈꯣꯏ ꯀ꯭ꯂꯥꯁꯇꯨꯅꯦ꯫ ꯅꯨꯄꯥ ꯃꯁꯛ ꯐꯖꯕ ꯂꯩꯇꯕ꯫
ꯑꯗꯨꯁꯨ ꯌꯥꯏ꯫
ꯑꯗꯨꯒꯤ ꯑꯗꯨꯒꯤ꯫
ꯑꯣ꯫
ꯑꯇꯣꯞꯄꯗ ꯆꯠꯂꯒ ꯌꯦꯡꯒꯦꯅ ꯑꯗꯨꯝ ꯑꯦꯠꯃꯤꯁꯟ ꯇꯧꯕꯅꯤꯗ꯫
ꯑꯣ ꯍꯧꯖꯤꯛꯇꯤ ꯂꯩꯔꯨꯕꯣ꯫
ꯆꯠꯇ꯭ꯔꯤ ꯑꯩꯗꯤ ꯈꯪꯗꯦ ꯍꯌꯦꯡ ꯍꯟꯖꯤꯠ ꯆꯠꯂꯒ ꯈꯪꯗꯕ ꯈꯪꯉꯅꯤ꯫
ꯂꯦꯇꯦꯁꯀꯤ ꯄꯣꯠ ꯑꯗꯨꯝ ꯊꯥꯔꯣ꯫
ꯍꯣꯏꯗ꯫ ꯅꯪꯕꯨ ꯍꯥꯟꯅ ꯊꯥꯔꯛꯀꯅꯤ ꯃꯤ ꯃꯤ ꯃꯤꯕꯨ ꯀꯩꯝꯇ ꯈꯪꯍꯟꯗ꯭ꯔꯤꯉꯩꯗ ꯅꯪꯕꯨ ꯍꯥꯟꯅ꯫ ꯍꯥꯏꯔꯛꯀꯅꯤꯀꯣ
ꯁꯦꯀꯔ꯭ꯦꯠ ꯁꯦꯛꯔꯦꯠ
ꯅꯪꯗꯤ ꯀꯩ ꯀꯣꯂꯦꯖ ꯍꯣꯏꯅꯦ ꯑꯗꯨꯅ ꯑꯩꯒꯤꯁꯦ ꯁꯦꯀ꯭ꯔꯦꯠ ꯅꯗ ꯊꯝꯃꯣ ꯑꯩꯁꯨ ꯅꯪꯒꯤ ꯁꯦ ꯀ꯭ꯔꯦꯠ ꯊꯝꯕꯤꯒꯦ
ꯎꯝ
ꯀꯩ ꯀꯣꯂꯦꯖꯁꯨ ꯅꯪꯗꯦ ꯃꯃꯥꯡ ꯃꯃꯥꯡꯒꯤ
ꯅꯥꯠꯇꯦꯍꯦ ꯆꯤꯟꯂꯦ ꯑꯩꯁꯨ꯫
ꯍꯥꯥ꯫
ꯍꯧꯖꯤꯛ ꯍꯥꯟꯅꯗꯤꯀꯣ꯫
ꯑꯥ꯫
ꯇꯥꯕ꯭ꯔꯣ ꯀꯔꯦꯁꯄꯣꯟꯗꯤꯡ ꯊꯝꯕ ꯌꯥꯕ ꯀꯣꯂꯦꯖꯇ ꯇꯝꯃꯝꯃꯤ꯫
ꯑꯣ꯫
ꯍꯧꯖꯤꯛꯅ ꯀꯔꯦꯁꯄꯣꯟꯗꯤꯡꯒꯤ ꯀꯣꯂꯦꯖꯇ ꯅꯠꯇꯦꯍꯦ꯫ ꯑꯗꯨꯗꯤ ꯀꯣꯔꯦꯁꯄꯣꯟꯗꯦꯟ ꯊꯝꯕ ꯌꯥꯏꯅ ꯀꯣꯔꯦꯁꯄꯣꯟꯗꯦꯟ ꯊꯝꯕ ꯌꯥꯗꯕ ꯁꯤꯁ ꯀꯔꯤ ꯀꯣꯂꯦꯖ ꯂꯩꯒꯦꯗꯣ ꯑꯗꯨꯝ ꯈꯪꯈ꯭ꯔꯣ
ꯏꯝꯐꯥꯜꯗ ꯂꯩꯌꯦꯅ ꯑꯗꯣ
ꯅꯠꯇꯦ ꯏꯝꯐꯥꯜ ꯀꯣꯂꯦꯖꯇꯣ ꯅꯠꯇꯦ ꯑꯇꯣꯞꯄ ꯂꯩꯌꯦꯕ
ꯅꯠꯇꯦ ꯍꯥꯏꯗꯤ ꯏꯝꯐꯥꯜꯗ ꯈꯪꯉꯦ ꯈꯪꯉꯦ ꯈꯪꯉꯦ ꯏꯝꯐꯥꯜꯗ ꯍꯥꯏꯕꯅꯤ ꯑꯩꯗꯤ ꯏꯝꯐꯥꯜꯗ ꯍꯥꯏꯕꯅꯤ ꯏꯝꯐꯥꯜ ꯀꯣꯂꯦꯖ ꯍꯥꯏꯕ ꯅꯠꯇꯦꯌꯦ ꯑꯗꯨꯗꯤ ꯏꯕꯥꯅꯤ ꯏꯕꯥꯅꯤ ꯃꯅꯥꯔꯝꯅꯤ ꯑꯗꯨꯗꯤ
ꯎꯝ ꯃꯥꯟꯅꯔꯝꯕ ꯌꯥ
ꯎꯝ ꯑꯗꯣ ꯍꯧꯖꯤꯛꯅ
ꯍꯧꯖꯤꯛꯅ ꯀꯔꯦꯁꯄꯣꯟꯗꯤꯡꯒꯤ ꯀꯣꯂꯦꯖꯇ
ꯑꯩꯁꯨ ꯃꯅꯥꯏꯕ ꯑꯗꯨ
ꯑꯣ ꯁꯤ ꯁꯤꯃꯤꯁꯇ꯭ꯔꯗꯤ ꯂꯣꯏꯔꯝꯕꯔꯗꯤ
ꯅꯠꯇꯦꯍꯦ ꯂꯥꯁ ꯂꯥꯁ ꯏꯌꯥꯔꯅ ꯂꯥꯛꯄꯅꯤ ꯍꯥꯏꯁꯨ ꯅꯪ ꯂꯣꯏꯔꯕ꯭ꯔꯣꯅꯦ
ꯑꯩꯗꯤ ꯂꯣꯏꯗꯔꯤ ꯑꯩꯁꯨ ꯑꯩꯁꯨ ꯑ ꯊꯥꯠ ꯁꯦꯝꯐꯥꯎ ꯇꯧꯕ ꯇꯧꯋꯦ ꯎꯝ ꯑꯗꯨꯒ ꯗ꯭ꯔꯧ ꯇꯧꯔꯒ ꯎꯝ
ꯇꯥꯔꯤ ꯍꯧꯖꯤꯛꯁꯨ
ꯑꯣ ꯍꯥꯏꯗꯤ
ꯑꯦꯛꯖꯥꯝ ꯊꯥꯗ꯭ꯔꯤꯕꯀꯣ ꯁꯦꯀꯦꯟꯒꯤ
ꯎꯝ
ꯍꯧꯖꯤꯛꯀꯥꯟꯁꯨ ꯑꯗꯨꯝ ꯑꯩ ꯁꯪꯕ ꯀꯥꯟꯗ ꯑꯗꯨꯝ ꯆꯠꯄꯁꯤ ꯆꯠꯂꯦꯗ ꯑꯗꯨ ꯅꯨꯡꯇꯤ ꯆꯥꯠꯇꯕ ꯍꯥꯏꯗꯤ ꯅꯍꯥꯟꯒꯨꯝꯅ ꯔꯤꯒꯨꯂꯔ ꯑꯣꯏꯅ ꯆꯥꯠꯇꯕ
ꯀꯩ ꯏꯁꯇ꯭ꯔꯤꯝꯅꯣ ꯑꯥꯔꯠꯁꯔꯣ ꯁꯥꯏꯟꯁ꯭ꯔꯣ ꯑꯗꯨꯒꯨꯝꯕꯗꯤ
ꯅꯥꯍꯥꯟꯒꯤꯔꯣ
ꯑꯣ ꯍꯧꯖꯤꯛꯁꯨ ꯍꯥꯏꯕ
ꯑꯁ ꯈꯪꯗ‌ꯦꯗ ꯍꯥꯏꯗꯣꯛꯄꯤ ꯌꯥꯗꯦ ꯅꯪ ꯅꯪꯒꯤ ꯐꯥꯎ ꯍꯥꯏꯗꯣꯛꯇꯅ
ꯎꯝ
ꯎꯝ
ꯔꯦꯟꯗꯗꯤ ꯀꯅꯥ ꯀꯅꯥ ꯂꯩꯕ꯭ꯔꯣ ꯃꯇꯣꯝꯇ ꯂꯩꯕ꯭ꯔꯣ
ꯏꯆꯥꯅꯨꯄꯤꯒ ꯏꯆꯥ ꯅꯨꯨꯄꯥ ꯑꯃꯒ ꯃꯄꯥꯗꯤ ꯊꯕꯛ ꯆꯠꯈ꯭ꯔꯦ ꯎ ꯃꯄꯥꯗꯤ ꯊꯕꯛ ꯆꯠ ꯆꯠꯂꯒ ꯍꯜꯂꯛꯇ꯭ꯔꯤ ꯅꯪꯗꯤ
ꯑꯩꯗꯤ ꯈꯨꯟꯗ ꯂꯩꯗ
ꯑꫭ ꯂꯥꯞ ꯍꯥꯏꯗꯤ ꯅꯣꯏꯈꯣꯟ ꯂꯥꯞꯄ꯭ꯔꯣ ꯁꯤꯗꯩ
ꯂꯥꯞꯇꯦ ꯑꯗꯨꯝ ꯇꫭꯋ꯭‌ꯦꯟꯇꯤ ꯁꯚꯦꯟꯒꯨꯝꯕ ꯇ꯭ꯋꯦꯟꯇꯤ ꯒꯨꯝꯕ ꯀꯤꯂꯣꯃꯤꯇꯔ ꯑꯣꯏ
ꯑꯣ
ꯑꯩ ꯅꯨꯡꯇꯤꯒꯤ ꯑꯌꯨꯛ ꯈꯨꯗꯤꯡꯒꯤ ꯆꯠꯂꯦ ꯃꯇꯝꯗ
ꯏꯝꯐꯥꯜꯗ
ꯎꯝ
ꯑꯣ
ꯍꯌꯦꯡ ꯁꯨꯃꯨꯛꯀ ꯀꯥꯔꯛꯇꯣꯏꯅꯤ
ꯑꯣ
ꯑꯣꯡꯂꯤ ꯁꯟꯗꯦ ꯁꯟꯗꯦ ꯈꯛꯇꯪꯗ
ꯑꫭ
ꯕ꯭ꯔꯛ ꯂꯩꯕ
ꯊꯕꯛ ꯌꯥꯝ ꯀꯜꯂꯦꯀꯣ ꯃꯤꯗꯤ
ꯀꯟꯕ ꯅꯠꯇꯦꯗ ꯁꯨꯝ ꯎꯝ
ꯃꯇꯝ ꯃꯥꯡꯍꯟꯗꯕꯗꫭ
ꯍꯥ
ꯃꯇꯝ ꯃꯥꯡꯍꯟꯗꯕꯗꯣ
ꯎꯝ
ꯅꯪ ꯀꯔꯤ ꯍꯥꯏꯕ ꯐꯥꯒꯤ ꯇꯧꯕꯅꯦ ꯀꯟꯇꯤꯅꯤꯎ ꯇꯧꯔꯣ
ꯐꯒꯤꯇꯧꯅꯤ ꯗꯗꯥꯒ ꯂꯩ ꯍꯥꯏꯕꯅꯤꯗ ꯅꫭꯡ ꯇꯥꯕ꯭ꯔꫭ ꯅꫭꯏ
ꯍꯧꯖꯤꯛꯇꯤ ꯇꯥꯗ꯭ꯔꯦ ꯉꯁꯥꯏꯗꯤ ꯄ‌ꯦꯔꯦꯗ ꯏꯁꯤꯡ ꯍꯩꯕꯒ ꯆꯞ ꯃꯥꯟꯅꯩ
ꯑꯣ
ꯈꯤꯇꯪ ꯈꯤꯇꯪ ꯇꯥꯔꯕ ꯑꯗꯨꯝ ꯂꯩꯕ
ꯎꯝ
ꯋꯥꯏ
ꯅꫭꯡ ꯇꯥꯕꯅ ꯐꯥꯕꯅꯤ ꯑꯩꯈꯣꯏꯗꯗꯤ ꯁꯥꯏꯌꯦꯕ ꯇꯥꯗ꯭ꯔꯗꯤ
ꯁꯗꯅ